ꯑ
ꯇꯥꯕ꯭ꯔꯣ
ꯇꯥꯏꯌꯦ ꯇꯥꯏ ꯑꯆꯥ ꯇꯟꯖꯁꯤꯗ ꯍꯨꯏ ꯀꯟꯅ ꯈꯣꯡꯂꯛꯄꯕꯅꯦꯗ
ꯍꯨꯏ ꯍꯥꯏꯕꯗꯤ ꯈꯣꯡꯒꯗꯕꯅꯦ ꯀꯩꯅꯣ
ꯑꯗꯨ ꯑꯣꯏꯔꯁꯨ ꯑꯗꯨ ꯑꯣꯏꯔꯁꯨ ꯍꯨꯏ ꯑꯩꯈꯣꯏ ꯌꯨꯝ ꯃꯇꯥꯏꯒꯤꯅꯤꯗ
ꯑꯣ ꯑꯣ ꯑꯩꯈꯣꯏꯁꯨ ꯍꯨꯏ ꯂꯩꯌꯦꯕꯀꯣ ꯑꯩꯈꯣꯏꯒꯤ ꯍꯨꯏ ꯗꯤ ꯌꯥꯝ ꯐꯕꯅꯦ ꯌꯥꯝ ꯑꯁꯨꯛ ꯈ꯭ꯋꯥꯡ ꯈꯣꯡꯗꯦ ꯃꯥꯅ ꯈꯣꯡꯕꯗꯤꯀꯣ ꯃꯤ ꯈꯪꯗꯕꯁꯤꯡ ꯂꯥꯛꯄꯗ ꯈꯛꯇ ꯈꯣꯡꯉꯦ ꯅꯠꯇ꯭ꯔꯗꯤ ꯃꯈꯣꯟ ꯁꯨ ꯇ ꯇꯥꯔꯣꯏꯅ
ꯑꯣ ꯑꯩꯈꯣꯏꯒꯤꯗꯤ ꯑꯩꯒꯤꯗꯤ ꯌꯨꯝ ꯃꯇꯥꯏ ꯊꯪꯅꯕ ꯑꯩꯈꯣꯏꯒꯤꯅꯤꯗ
ꯅꯊꯟꯇ ꯂꯩꯕ꯭ꯔꯣ
ꯑ ꯅꯠꯇꯦ ꯑꯩꯈꯣꯏ ꯑꯩꯒꯤ ꯃꯈꯣꯟꯗꯨꯝ ꯅꯤꯡꯍꯜꯂꯤꯅꯦ
ꯍꯥ
ꯑꯩꯒꯤ ꯃꯈꯣꯟꯗꯣ ꯃꯅꯤꯡ ꯍꯜꯂꯦꯕ
ꯑꯣ ꯅꯪꯒꯤ ꯈꯣꯟꯖꯦꯜꯗꯣ ꯑꯃꯨꯛꯀ ꯇꯥꯕ꯭ꯔꯣ
ꯈꯟꯔꯟꯗ
ꯍꯟꯗꯦ
ꯎ ꯐ
ꯑꯦ ꯑꯃꯨꯛ ꯍꯟꯒꯦ ꯇꯧꯑꯅꯦ ꯌꯤ ꯇꯌꯦ
ꯍꯂꯦ ꯉꯌꯣꯀ ꯑꯗꯨꯗꯤꯉꯀꯣ
ꯀꯔꯤ ꯇꯧꯒꯦ ꯍꯥꯏꯕ꯭ꯔꯣ ꯅꯪ
ꯉꯑꯣ ꯉꯑꯣ ꯌꯦꯉꯣ ꯑꯕꯗ
ꯅ ꯏꯌꯔ ꯄꯤꯁ ꯍꯥꯄ꯭ꯔꯥ
ꯍꯣꯏ ꯍꯣꯏ
ꯌꯥꯅ ꯀꯩꯁꯨꯨ ꯀꯗꯦ
ꯑꯩꯒꯤꯗꯤ ꯍꯜꯂꯦ ꯐꯖꯅ ꯑꯃꯨꯛꯀ
ꯅꯪ ꯑꯃꯨꯛ ꯍꯥꯞꯄ꯭ꯔꯥ
ꯍꯣꯏ
ꯍꯥꯞꯇ꯭ꯔꯗꯤ ꯌꯥꯗꯕ꯭ꯔꯣꯕ ꯅꯪꯒꯤ ꯏꯌꯥꯔ ꯄꯤꯁꯇꯣ
ꯑꯩꯡꯉꯣ ꯅꯪ ꯌꯥꯕ꯭ꯔꯣ
ꯌꯥꯏꯌꯦ ꯀꯔꯤ ꯇꯥ ꯀꯗꯤ
ꯌꯥꯝ ꯀꯟꯅ ꯍꯟꯕ꯭ꯔꯣ ꯍꯥꯏ ꯀꯩ ꯇꯧꯅꯤ ꯑꯗꯨꯝ ꯐꯝꯃ ꯂꯩꯗ
ꯎꯝ
ꯅꯪꯗꯦ
ꯑꯩꯗꯤꯁꯤꯄꯒ ꯂꯩ
ꯑꯆꯥ ꯍꯤꯞꯄꯒ ꯀꯣꯜ ꯁꯦꯟꯇꯔꯗ ꯀꯟꯅ ꯊꯕꯛ ꯁꯨꯔꯤꯕꯅꯦꯕ
ꯊꯕꯛ ꯂꯩꯇꯧꯋꯦ ꯑꯁꯤ ꯅꯠꯇ꯭ꯔꯗꯤ
ꯑꯣ
ꯕꯣ ꯌꯦꯡꯕ꯭ꯔꯣ
ꯍꯣꯏ ꯍꯣꯏ ꯍꯉ
ꯑꯣ ꯉꯁꯤꯒꯤꯗ
ꯉꯁꯤꯒꯤꯗꯣ ꯍꯦꯡꯉꯦ ꯍꯣꯏ ꯉꯁꯤꯒꯤꯅ ꯐꯖꯕ ꯇꯥꯔꯦ ꯑꯩꯈꯣꯏꯗ ꯑꯩꯅ ꯍꯤꯡꯕꯗ
ꯐꯖꯩ ꯍꯥꯏꯅ ꯌꯦꯡ ꯃꯤ ꯃꯌꯥꯝꯗꯣ
ꯍꯣꯏ ꯐꯖꯩ ꯐꯖꯩ
ꯑꯅꯤꯃꯛ ꯌꯥꯝ ꯀꯜꯂ ꯍꯥꯏꯌꯦ ꯍꯩꯌꯦ ꯍꯥꯏꯌꯦ
ꯍꯣꯏ ꯍꯣꯏ
ꯑꯩꯅ ꯉꯁꯤ ꯌꯦꯡꯍꯧꯗꯕ ꯅꯍꯥꯟꯈꯩꯅ ꯌꯦꯡꯉꯒ
ꯎꯝ ꯑꯗꯨꯕꯨ ꯉꯁꯤꯒꯤ ꯀꯩꯅꯣꯒꯤ ꯍꯣꯏ ꯑꯥꯔꯖꯦꯟꯇꯤꯅꯥꯒꯤ ꯐꯦꯟꯁ ꯅꯠꯇ꯭ꯔꯦ ꯑꯩꯒꯤꯗꯤ ꯀꯥꯔꯦ ꯄꯣꯔꯇꯨꯒꯜ
ꯑꯦ ꯅꯪꯗꯤ ꯄꯣꯔꯇꯨꯒꯜ ꯂꯣ
ꯍꯣꯏ
ꯏꯁ ꯑꯩꯗꯤ ꯑꯔꯖꯦꯟꯇꯤꯅꯥꯅꯦ
ꯎꯝ
ꯑꯩꯗꯤ ꯑꯥꯔꯖꯦꯟꯇꯤꯅꯥꯒ ꯑꯩꯗꯤ ꯑꯔꯖꯦꯟ ꯑꯦꯍꯟ ꯍꯣꯏꯅꯦ ꯀꯣ ꯄꯣꯔꯇꯨꯒꯜꯒ ꯑꯔꯖꯦꯟꯇꯤ ꯁꯅꯥꯗꯤ ꯐꯖꯒꯗꯕꯅꯤ
ꯀꯩꯅꯣ ꯅꯣꯏꯒꯤ ꯄꯣꯠ ꯇꯨꯒꯦꯜꯒꯤ ꯔꯣꯅꯥꯜꯗꯣꯒꯤ ꯄ꯭ꯂꯦꯗꯤ ꯐꯖꯗꯦ ꯍꯥꯏꯗꯥ ꯍꯟꯗꯛꯇꯤ ꯃꯤꯁꯤꯡꯁꯦ
ꯍꯣꯏ ꯏꯌꯥꯝꯕꯗꯨ ꯑꯩ ꯀꯣꯜ ꯇꯧꯔꯣ ꯍꯥꯏꯔꯝꯅꯦ ꯆꯁꯤ ꯈꯔ ꯂꯩꯔꯝꯃꯣ ꯅꯪꯗꯤ ꯌꯥꯗ꯭ꯔꯦ ꯑꯍꯟ ꯑꯣꯏꯔꯦꯅ
ꯗ꯭ꯔꯦ ꯍꯥꯏꯗꯥ꯫
ꯃꯥ ꯌꯥꯝ ꯋꯥꯈꯜꯅ ꯇꯣꯉꯥꯟꯕ ꯀꯩꯅꯣꯅ ꯇꯣꯉꯥꯟꯕꯀꯣ ꯁꯤꯅꯥꯕꯅ
ꯐꯖꯅ ꯉꯥꯡꯉꯨꯍꯦ ꯃꯥꯒꯤ ꯅꯪꯒꯤ ꯃꯥꯏꯁꯨ ꯈꯔ ꯈꯔ ꯌꯦꯡꯉꯣ ꯍꯥꯏꯌꯣ ꯎꯝ ꯍꯝ
ꯌꯥꯗꯦꯅꯦ ꯌꯥꯗꯦꯅꯦ
ꯑꯗꯨꯗꯤ ꯑꯩꯈꯣꯏ ꯑꯥꯔꯖꯦꯟꯇꯤꯅꯥ ꯃꯦꯁꯤꯅ ꯀꯥꯍꯜꯂꯁꯦ ꯑꯗꯨꯝ
ꯂꯥꯁ ꯋꯥꯔꯜ ꯀꯞꯇꯁꯨ ꯂꯧꯋꯦ ꯑꯩꯈꯣꯏꯗꯤ ꯅꯣꯏꯗꯤ ꯀꯩꯗꯧꯔꯦ ꯍꯥꯏꯕꯅꯣ
ꯑꯗꯨꯁꯨ ꯌꯥꯗꯤ ꯌꯥꯏ ꯑꯗꯨ ꯑꯩꯒꯤ ꯁꯦꯀꯦꯟ ꯑꯣꯞꯁꯟꯗꯤ ꯀꯩꯅꯣꯁꯨ ꯂꯩꯔꯤꯗ ꯂꯩꯕꯗꯦ ꯐ꯭ꯔꯥꯟꯁꯨ ꯂꯩꯔꯤꯗ
ꯑꯁ ꯏꯕꯥꯅꯤꯁꯦꯗ ꯑꯗꯨꯝ ꯇꯣꯡꯉꯥꯜꯂꯦ ꯀꯌꯥꯝ ꯐꯕ꯭ꯔꯥ ꯀꯣ ꯑꯩꯅ ꯁꯄꯦꯟ
ꯏꯁꯄꯦꯟꯒ ꯐ꯭ꯔꯥꯟꯁꯀ ꯁꯅꯕ ꯑꯗꯨꯒ ꯑꯥꯔꯖꯦꯟꯇꯤꯅꯥꯒ ꯄꯣꯔꯇꯨꯒꯜꯒ ꯁꯅꯕ
ꯅꯨꯡꯉꯥꯏꯅꯤꯍꯦ
ꯏꯁꯄꯦꯟ ꯏꯁꯄ ꯑꯩꯈꯣꯏ ꯏꯁꯄꯦꯟꯒ ꯑꯩꯈꯣꯏꯒꯤ ꯏꯌꯥꯝꯕ ꯈꯣꯏꯒ ꯁꯅꯥꯗꯧꯔꯤꯅ ꯍꯟꯗꯛꯀꯤ ꯀꯩꯅꯣꯗ ꯔꯥꯎꯟ ꯑꯣꯄ ꯁꯤꯀꯁꯇꯤꯟꯗ
ꯐꯖꯔꯅꯤꯅꯥ
ꯎꯝ
ꯌꯦꯡꯅꯤꯡꯈ꯭ꯔꯦ ꯀꯩ ꯅꯨꯃꯤꯠꯇ ꯂꯩꯒꯦ ꯀꯩ ꯅꯨꯃꯤꯠ ꯇꯥꯒꯦ ꯈꯪꯗꯦ ꯑꯣ
ꯄꯨꯡ ꯕꯥꯔꯣ ꯃꯈꯥꯏꯗ ꯑꯣꯏꯔꯝꯅꯦ
ꯑꯁ ꯑꯗꯗꯤ ꯌꯦꯡꯒꯅꯤ ꯕꯥꯔꯣꯗ ꯑꯣꯏꯒꯦꯔꯥ ꯑꯃꯗ ꯑꯣꯏꯒꯦꯔꯥ ꯑꯅꯤꯗ ꯑꯣꯏꯒꯦꯔꯥ
ꯎꯝ ꯈꯪꯗ꯭ꯔꯦ ꯈꯪꯗ꯭ꯔꯦ ꯏꯌꯥꯝꯕꯗꯨ ꯀꯣꯜ ꯇꯧꯔꯒ ꯍꯥꯏꯔꯁꯨ ꯌꯥꯗꯦ ꯃꯤ ꯋꯥꯂꯧꯗꯦꯃꯥ
ꯔꯔꯣꯏꯌꯦ ꯌꯥꯔꯔꯣꯏꯌꯦ ꯅꯣꯏꯒꯤꯁꯦ ꯌꯥꯔꯔꯣꯏ ꯀꯥꯟꯅꯗꯕꯗ ꯋꯥꯅꯕꯅꯦ ꯇꯧꯔꯨꯔꯅꯨ
ꯍꯝ
ꯀꯔꯤꯔꯥ ꯅꯣꯏꯗ ꯀꯣꯟ ꯀꯥꯡ ꯀꯣꯡ ꯀꯥꯡ ꯈꯔ ꯇꯥꯏꯀꯣ
ꯍꯣꯏ ꯃꯔꯣꯛ ꯀꯟꯅ ꯃꯦꯠꯂꯤꯕꯖꯠꯅꯦ
ꯁꯤꯡꯁꯨ ꯆꯥꯅꯤꯡꯉꯥꯏꯔꯣ ꯅꯨꯡꯊꯤꯜꯒꯤ
ꯈꯪꯗ꯭ꯔꯦ ꯑꯗꯨꯗꯤ ꯏꯆꯟꯟꯅꯨꯄꯤ ꯈꯣꯏꯅ ꯇꯧꯔꯤꯕꯅꯦ
ꯑ ꯁꯤꯡꯖꯨ ꯑꯣꯏꯔꯝꯃꯅꯤꯗ ꯅꯨꯄꯤꯁꯤꯡꯗꯤ ꯅꯨꯡꯊꯤꯤꯟꯗ ꯁꯤꯡꯖꯨ ꯌꯥꯝ ꯆꯥꯕꯅꯦ ꯅꯪꯗꯤ ꯄꯥꯝꯗꯕ꯭ꯔ ꯁꯤꯡꯗꯨꯣ
ꯄ ꯆꯥꯗꯤ ꯆꯥꯏꯗꯨꯕꯨ ꯀꯌꯥ ꯆꯥꯗꯦꯗ
ꯅꯪ ꯑꯩꯗꯤ ꯁꯤꯡꯁꯨ ꯑꯁ ꯑꯌꯥꯝꯕꯅ ꯌꯥꯝ ꯄꯥꯝꯃꯤꯅ ꯅꯨꯄꯤꯁꯤꯡꯗꯤꯀꯣ
ꯍꯣꯏ ꯑꯗꯨ ꯑꯩꯗꯤ ꯀꯔꯤꯅꯦꯕ ꯅꯥꯀꯨꯞꯄꯤ ꯍꯥꯏꯕ꯭ꯔꯣ
ꯍꯣꯏ ꯈꯉꯦ
ꯑꯗꯨꯗꯤ ꯄꯥꯝꯃꯦ
ꯅꯨ ꯀꯨꯞꯄꯤꯤꯁꯤꯡꯖꯨ
ꯍꯣꯏ
ꯃꯤꯅꯤꯒꯥ
ꯍꯣꯏ ꯃꯤꯃꯤ ꯍꯥꯞꯄꯗꯤ ꯌꯥꯏ ꯑꯗꯨꯒ ꯃꯁꯂꯥꯗꯤ ꯄꯥꯝꯗꯩ ꯑꯃꯨꯛꯀ ꯑ
ꯅꯪ ꯁꯤ ꯕꯦꯔꯅꯤ ꯍ ꯅꯪꯕꯨ ꯌꯣꯛꯀꯗꯕꯁꯦ ꯌꯥꯝ ꯋꯥꯒꯅꯤ ꯑꯃ ꯑꯃꯨꯛ ꯆꯥꯏ ꯑꯃꯃꯨꯛ ꯆꯥꯗꯦ
ꯍꯣꯏ
ꯅꯪꯕꯨ ꯊꯥꯛꯄ ꯌꯥꯝ ꯅꯨꯡꯉꯥꯏꯔꯣꯏꯗꯧꯔꯤꯗ ꯆꯥꯃꯤꯟꯅꯕ ꯊꯛꯃꯤꯟꯅꯕ ꯅꯨꯡꯉꯥꯏꯒꯗꯕ ꯃꯤ ꯅꯠꯇꯦ ꯅꯪ
ꯑꯗꯨꯃꯥꯏꯅ ꯍꯥꯏꯅꯨꯗ ꯃꯤꯃꯤ ꯆꯥꯛꯑ ꯃꯤꯃꯤ ꯃꯁꯂꯥ ꯆꯥꯗꯦ ꯌꯥꯔꯦ ꯆꯥꯃꯤꯟꯅꯕ ꯅꯨꯡꯉꯥꯏꯇꯦ ꯍꯥꯏꯔꯗꯤ ꯂꯣꯏꯔꯦ ꯇ ꯀꯥꯟꯗꯤ ꯂꯣꯏꯁꯦ
ꯅꯪ ꯈꯔ ꯅꯪ ꯁꯨꯃꯥꯏꯅ ꯍꯥꯏꯕ ꯃꯤꯗꯨꯔꯥ ꯌꯣꯡꯆꯥꯛ ꯌꯣꯡꯆꯥꯛꯇꯣ ꯆꯥꯗꯤ ꯆꯥꯕ ꯑꯗꯨꯒ ꯃꯔꯨ ꯃꯔ ꯃꯨꯔꯤꯁꯇꯥꯗꯦ ꯀ ꯍꯥꯏꯕꯗꯣ
ꯍꯣꯏ ꯍꯣꯏ ꯍꯣꯏ ꯑꯩ ꯆꯞ ꯆꯥꯏꯗꯨꯗꯤ ꯑꯩ ꯆꯥꯗꯦ ꯑꯃꯨꯛꯀ
ꯍꯥꯏꯗ꯭ꯔꯣ ꯅꯪꯁꯦ ꯁꯨꯃꯥꯏꯅ ꯇꯧꯕ ꯃꯤ ꯑꯣꯏꯔꯕꯅꯤꯅꯗꯤ ꯆꯨꯝꯃꯤꯁꯤꯗꯤ
ꯑꯩꯈꯣꯏꯗ ꯑꯗꯨ ꯑꯣꯏꯔꯁꯨ ꯃꯤꯒꯤ ꯕꯤꯠꯇꯤ ꯀꯥꯏꯍꯟꯗꯦꯗ
ꯑꯗꯣ ꯅꯪ ꯀꯔꯤꯒꯤ ꯆꯥꯗꯕ꯭ꯔꯥ ꯑꯩ ꯍꯞꯆꯥꯡ ꯃꯔꯨꯗꯣ
ꯃꯅꯝ ꯃꯅꯥꯗꯅꯦꯅꯦ
ꯑꯗꯨꯒ ꯀꯩꯅꯣꯗꯤ ꯑꯃꯨꯛ ꯆꯥꯕ ꯆꯥꯎꯗ꯭ꯔꯤꯀꯥꯟꯗꯗꯤ ꯑꯃꯨꯛ ꯆꯥꯕ
ꯅꯠꯇꯦ ꯆꯥꯕ ꯍꯥꯏꯕꯁꯨ ꯍꯧꯖꯤꯛ ꯄꯦꯔꯨꯨꯞꯀ
ꯎꯝ ꯎꯝ
ꯀꯩꯅꯣꯒ ꯌꯣꯡꯆꯥꯛꯀ ꯁꯤꯡꯖꯨ ꯇꯧꯔꯒ ꯄꯤꯛꯅ ꯄꯤꯛꯅ ꯁꯣꯛꯏꯅꯀꯣ
ꯑ
ꯑꯗꯨ ꯑꯗꯨ ꯑꯗꯨꯃꯥꯏꯅ ꯆꯥꯔꯗꯤ ꯆꯥꯏ ꯑꯃꯨꯛꯀ ꯑꯩ ꯑꯗꯨꯁꯨ ꯑꯍꯥꯟꯕ ꯀꯩꯅꯣꯗ ꯆꯥꯗ ꯆꯥꯔꯛꯄꯅꯤꯗ
ꯅꯪꯁꯦ ꯑꯩ ꯚꯥꯞ ꯇꯥꯗꯦ ꯑꯗꯣ ꯅꯪꯁꯦ ꯌꯣꯡꯆꯥꯛ ꯆꯥꯏ ꯍꯥꯏꯗꯣꯏꯔꯥ ꯆꯥꯗꯦ ꯍꯥꯏꯗꯣꯏꯔꯣ
ꯎꯝ
ꯑꯃꯨꯛꯁꯨ ꯆꯥꯏ ꯍꯥꯏꯒꯅꯤ ꯑꯃꯨꯛꯁꯨꯗꯦ ꯍꯥꯏꯒꯅꯤ
ꯍꯣꯏ ꯑꯗꯨ ꯀꯔꯤ ꯃꯔꯨ ꯃꯔꯨꯗꯤ ꯄꯤꯛ ꯄꯤꯛꯅ ꯌꯥꯎꯈ꯭ꯔꯕꯅꯤꯅ ꯑꯗꯨꯝ ꯆꯥꯈ꯭ꯔꯕ ꯋꯥꯅꯦꯕ ꯑꯗꯨ ꯏꯔꯣꯟꯕꯒꯨꯝꯕ ꯇꯧꯔꯗꯤ ꯆꯥꯗꯦ ꯑꯃꯨꯛꯀ
ꯑꯣ ꯑꯣ ꯑꯩꯁꯨꯅꯦ ꯑꯉꯥꯡ ꯑꯣꯏꯔꯤꯉꯩꯗꯗꯤ ꯇꯧꯔꯝꯃꯦ ꯃꯔꯨ ꯆꯥꯔꯝꯗꯦꯕ ꯑꯉꯥꯡ ꯑꯣꯏꯔꯤꯉꯩꯗ ꯃꯔꯨꯗꯣ ꯆꯥꯎꯔꯛꯑꯗꯤ ꯑꯩ ꯆꯥꯗꯦꯕ ꯄꯤꯛꯏꯉꯩꯗ ꯅꯧꯔꯤꯀꯥꯟꯗꯗꯣ ꯁꯤꯡꯖꯨꯗꯣ ꯑꯗꯨ ꯈꯛꯇ ꯆꯥꯏꯌꯦ ꯑꯗꯨꯒ ꯆꯥꯎꯔꯀꯥꯟꯗꯗꯤ ꯃꯔꯨ ꯅꯠꯇꯕ ꯃꯔꯨꯒꯤ ꯃꯄꯥꯟꯗ ꯑꯃ ꯌꯥꯝꯅ ꯑꯗꯨꯗꯤ ꯐꯥꯎꯋꯦꯗꯅꯀꯣ ꯃꯔꯣꯏꯒꯤ ꯃꯄꯥꯟꯗ ꯑꯃ ꯂꯩꯕꯗꯣ
ꯍꯣꯏ ꯍꯣꯏ ꯍꯣꯏ
ꯆꯥꯕꯅꯦꯕ ꯑꯗꯨꯒ ꯃꯨꯛꯕꯪ ꯌꯦꯡꯕꯗ ꯑꯗꯨ ꯗꯗꯒꯤ ꯆꯥꯕ ꯍꯧꯈ꯭ꯔꯦꯅꯦ ꯆꯥꯕꯗ ꯉꯥꯎꯖꯈꯤ ꯌꯦꯡꯕꯗꯒꯤ ꯎ ꯑꯩꯁꯨ ꯍꯥꯟꯅ ꯁꯨꯃꯥꯏꯅ ꯈꯜꯂꯝꯃꯦꯕꯀꯣ ꯃꯔꯨꯗꯣ ꯈꯨꯠꯆꯗ ꯑꯗꯨꯒ ꯅꯝꯊꯤꯕꯗꯨꯒ ꯀꯃꯥꯏꯅ ꯁꯥꯏꯔꯒ ꯆꯥꯕ꯭ꯔꯥꯒꯣ ꯑꯩꯗꯣ ꯁꯨꯃꯥꯏꯅ ꯈꯜꯂꯝꯃꯦꯕ ꯆꯥꯗ ꯍꯧꯔꯤꯉꯩꯗ
ꯎꯝ
ꯑꯗꯣ ꯍꯟꯗꯛꯇꯤ ꯑꯁ ꯂꯣꯏꯔꯦꯍꯦ ꯆꯥꯗꯕꯁꯤꯡꯅ ꯆꯥꯔꯗꯤ ꯍꯦꯜꯂꯦ ꯍꯥꯏꯕꯗꯣ ꯑꯩꯉꯣꯟꯗ ꯇꯥꯔꯦ
ꯎꯝ ꯑꯩꯗꯤ ꯅꯪ ꯑꯉꯥꯡ ꯑꯣꯏꯔꯤꯉꯩꯗ ꯍꯥꯏꯕꯒꯤ ꯍꯣꯔꯦꯟ ꯎ ꯌꯨꯝ ꯄꯥꯟꯈ꯭ꯔ ꯃꯇꯨꯡꯗ ꯍꯥꯏꯔꯛꯀꯦꯔꯥ ꯍꯥꯏꯅ ꯈꯟꯗꯦ ꯈꯅꯦ
ꯄꯥꯟꯅꯤ ꯄꯥꯂꯦ
ꯑꯣ ꯑꯆꯥ ꯑꯠꯆꯥ ꯑ
ꯆꯗ
ꯎꯝ
ꯏꯁꯆꯥꯥ ꯌꯥꯎꯗꯔꯤꯌꯦ
ꯑ ꯑꯆꯥ ꯑꯠꯆꯥ
ꯇ꯭ꯔꯤꯌꯦ ꯗꯤꯁ ꯌꯌꯥꯔ ꯃꯥꯔꯆꯇ ꯍꯣꯡꯕꯅꯦ ꯑꯩꯗꯣ
ꯑꯣ ꯑꯣ
ꯑꯗꯨꯝ ꯌꯨꯝꯗ ꯐ꯭ꯔꯤ ꯂꯩꯕꯅꯤꯅꯀꯣ ꯊꯕꯥꯛ ꯂꯩꯇꯕꯅꯤꯅ ꯌꯨꯝꯒꯤ ꯊꯕꯛ ꯈꯤꯇꯪꯅꯦꯕ ꯑꯗꯨꯒꯤ ꯉꯥꯏꯍꯥꯛ ꯉꯥꯏꯍꯥꯛ ꯄꯣꯊꯥꯕ ꯀꯥꯟꯗ ꯑꯗꯨꯝ ꯃꯤ ꯋꯥꯔꯤ ꯁꯥꯟꯅꯕ ꯁꯥꯟꯅꯅꯤꯡꯉꯥꯏ ꯂꯩꯇ ꯅꯠꯇꯕꯒꯤ ꯅꯣꯏ ꯑꯗꯨꯝ ꯁꯅ ꯁꯦꯟ ꯇꯧꯔꯛꯄꯅꯤꯗ
ꯎꯝ ꯍ ꯍ ꯏꯝ ꯇꯥꯏꯝ ꯄꯥꯁꯁꯨ ꯅꯅꯨꯡꯉꯥꯏꯅꯦ
ꯍ
ꯑꯣ
ꯌꯦꯦꯟꯕ ꯑꯣꯏꯅꯀꯣ
ꯍꯣꯏ ꯍꯣꯏ ꯑꯩꯗꯤ ꯑꯉꯥꯡ ꯑꯣꯏꯔꯤꯉꯩꯗꯒꯤ ꯆꯥꯕ ꯊꯛꯄ ꯌꯥꯝ ꯈꯟ ꯈꯟꯅꯦ ꯍꯧꯖꯤꯛ ꯆꯥꯎꯔꯛꯂꯒꯒ ꯆꯥꯕ ꯍꯧꯔꯛꯅꯦ ꯂꯣꯏꯅ
ꯑꯩꯁꯨꯅꯦ ꯏꯌꯥ ꯏꯕꯥꯅꯤ ꯌꯥꯝ ꯃꯥꯟꯅꯩ ꯑꯩꯁꯨ ꯑꯉꯥꯡ ꯑꯣꯏꯔꯤꯉꯩꯗ ꯈꯟꯗꯣꯛ ꯈꯟꯖꯤ ꯌꯥꯝ ꯇꯧꯋꯦ ꯍꯥꯏꯌꯦ ꯍꯗ ꯆꯥꯎꯔ ꯀꯄꯪ ꯆꯥ ꯆꯥ ꯀꯁꯨꯅꯦ ꯀꯁꯨ ꯎ ꯀꯩꯅꯣꯗꯣ ꯆꯥꯗꯕꯅꯦꯕ ꯊꯥꯎ ꯌꯥꯝ ꯂꯩꯕꯗꯣ
ꯍꯣꯏ ꯍꯣꯏ
ꯑꯗꯣ ꯆꯥꯗꯕꯅꯦꯕ ꯑꯗꯣ ꯍꯟꯗꯛꯇꯤ ꯆꯥꯕ ꯌꯥꯝ ꯍꯩꯈ꯭ꯔꯦ
ꯑꯩꯗꯤ ꯑꯗꯨꯁꯨ ꯆꯥꯕ ꯍꯩꯇ꯭ꯦ
ꯍꯧꯖꯤꯛꯐꯥꯎ ꯍꯩꯇ꯭ꯔꯤꯕꯣ ꯅꯪ
ꯑ
ꯑꯁ ꯅꯪ ꯈꯔ ꯑꯉꯥꯡ ꯑꯣꯏꯔꯤꯌꯦ ꯑꯗꯨꯒꯤꯅꯦ
ꯑꯗꯨꯒ
ꯅꯣꯏ ꯑꯗꯨꯗꯤ ꯆꯥꯕ ꯍꯧꯔꯛꯑꯅꯤꯅꯪ ꯑꯩ ꯕꯜ ꯌꯦꯡꯕꯗꯒꯤ ꯆꯥꯕ ꯍꯧꯈꯤꯕꯅꯦ ꯑꯗꯨꯗꯨ
ꯑꯩꯗꯤ ꯍꯦꯡꯕ ꯉꯝꯗꯦ ꯃꯨꯛꯄꯪꯗꯨꯁꯨ
ꯑ
ꯃꯣꯏ ꯀꯔꯝꯍꯥꯏꯅ ꯆꯥꯔꯤꯕꯅꯣ ꯈꯪꯗꯦ ꯗꯥꯏꯕꯦꯇꯤꯁ ꯆꯪꯗꯅꯀꯣ ꯂꯥꯁꯇ
ꯆꯪꯉꯣꯏ ꯆꯪꯉꯣꯏ ꯑꯩꯈꯣꯏꯒꯤ ꯏꯃ꯭ꯌꯨꯟ ꯁꯤꯁꯇꯦꯝ ꯌꯥꯝ ꯀꯟꯕꯅꯦ
ꯍꯥꯏꯕ ꯉꯝꯗꯅꯤꯀ
ꯊꯔꯣꯏꯗꯣ
ꯍꯣꯏ
ꯊꯨꯔꯩꯗꯨꯁꯨ ꯃꯀꯣꯛꯇꯇ ꯆꯥꯏꯕꯀꯣ ꯃꯅꯤꯡꯗꯤ ꯆꯥꯗꯕꯅꯦꯕ ꯑꯉꯥꯡ ꯑꯣꯏꯔꯤꯀꯥꯟꯗ ꯍꯧꯖꯤꯛ ꯑꯗꯤ ꯄꯨꯂꯥꯞ ꯆꯥꯔꯦ ꯃꯀꯨꯒꯥꯁꯦ ꯀꯨꯏꯔꯁꯨ ꯆꯔꯅꯤ
ꯍꯧꯖꯤꯛ ꯑꯩꯅ ꯆꯥꯗꯕꯁꯦ ꯕꯦꯂꯦꯟꯗ꯭ꯔꯤ ꯆꯥꯗꯦꯀꯣ
ꯑꯁ ꯑꯩꯁꯨ ꯆꯥꯗꯦ ꯑꯗꯨ ꯕ꯭ꯂꯦꯟꯗ꯭ꯔꯤꯗꯤ ꯑꯩꯁꯨ ꯆꯥꯗꯦ ꯍꯦ ꯑꯩꯈꯣꯏ ꯃꯤꯁꯤꯡꯗꯤ ꯆꯝꯐꯨꯠ ꯀꯨꯝꯕ ꯀꯣ ꯑꯣꯏꯜ ꯏꯔꯣꯟꯕꯒꯨꯝꯕ ꯌꯥꯝ ꯆꯥꯏꯌꯦ ꯑꯩꯗꯤ ꯆꯥꯅꯤꯡꯗꯦ ꯑꯁ ꯆꯥꯗꯦ ꯑꯩꯁꯨ
ꯕ꯭ꯔꯤꯟꯖꯜ ꯕ꯭ꯔꯤꯟꯖꯜꯗ ꯀꯔꯝ ꯍꯥꯏꯅ ꯍꯥꯏꯈ꯭ꯔꯣ ꯀꯩꯅꯣ ꯂꯣꯟꯗꯨꯗꯤ
ꯑꯁ ꯑꯩꯁꯨ ꯈꯪꯗꯦ ꯌꯥꯔꯦ ꯑꯗꯨꯝ
ꯎꯝ ꯐꯗꯦꯜꯁꯨ ꯆꯥꯗꯦ ꯍꯧꯖꯤꯛꯐꯥꯎ ꯆꯥꯗꯦ ꯍꯅꯗꯕ ꯃꯥꯜꯂꯤ ꯀ꯭ꯔꯤꯗꯣ ꯈꯪꯗꯦ
ꯑꯣ ꯑꯗꯨꯗꯤ ꯑꯩꯗꯤ ꯆꯥꯏꯗ
ꯎꯝ ꯏꯃꯥꯅ ꯍꯥꯏꯔꯝꯅꯦ ꯑꯁ ꯑꯉꯥꯡ ꯑꯣꯏꯔꯤꯉ ꯅꯪ ꯊꯛꯄ ꯌꯥꯝ ꯅꯨꯡꯉꯥꯏ
ꯅꯪꯒꯨꯝꯕ ꯑꯃ ꯊꯣꯔꯛꯀꯗꯤ ꯑꯃꯨꯛꯗꯒꯣꯟꯗꯒꯤꯦ ꯑꯗꯨ ꯑꯗꯨꯗ ꯅꯪ ꯈꯪꯅꯤꯅꯤ
ꯍꯣꯏ ꯍꯣꯏ ꯊꯣꯛꯂꯛꯂꯁꯨ ꯊꯣꯛꯂꯛꯈ꯭ꯔꯕꯅꯤꯅꯦ ꯍꯦꯡꯕ ꯇꯥꯔꯦꯅꯦ ꯏꯄꯥꯏ ꯂꯩꯇꯦꯅꯦ
ꯑꯣꯏꯅꯦ ꯊꯣꯛꯣꯂꯛꯀꯅꯤ ꯍꯣꯏ ꯑꯗꯨ ꯑꯗꯣ ꯅꯪꯗꯗꯤ ꯍꯩꯕ꯭ꯔꯣ
ꯈꯪꯗꯦ ꯑꯗꯨꯗ